ꯀꯩꯗꯧꯔꯤꯒꯦ ꯀꯩꯗꯧꯔꯒꯦ
ꯀꯛꯇꯨ ꯀꯠ ꯇꯧꯕꯩꯅꯦ ꯃꯣꯏꯅ ꯀꯣ
ꯀꯩꯒꯤ ꯀꯩꯒꯤꯔꯥ
ꯈꯪꯗꯦ ꯃꯣꯏꯅ ꯑꯗꯨꯝ ꯀꯠ ꯀꯠꯇꯧꯋꯦꯕꯀꯣ
ꯑꯩꯈꯣꯏ ꯑꯩꯈꯣꯏ ꯑꯅꯤꯅ ꯉꯥꯡꯅꯕꯗꯣ ꯂꯥꯟꯕ ꯖꯠꯂ
ꯑꯦꯍꯦꯍꯦ ꯅꯠꯇꯦꯗ ꯑ
ꯎꯝ
ꯀꯗꯥꯏ ꯆꯠꯄ꯭ꯔꯣ ꯉꯁꯤꯗꯤ ꯀꯣꯏꯕ ꯆꯠꯄ꯭ꯔꯥ ꯌꯨꯝꯗ ꯂꯩꯕ꯭ꯔꯥ
ꯑꯩꯁꯦ ꯌꯨꯝꯗ ꯂꯩꯌꯦꯅ ꯍꯧꯖꯤꯛ ꯅꯨꯃꯤꯗꯥꯡꯗꯤ ꯀꯗꯥꯏꯗ ꯆꯠꯀꯅꯤ
ꯅꯠꯇꯦꯗ ꯉꯁꯥꯏ ꯅꯨꯡꯁꯤ ꯍꯥꯏꯅꯤꯡꯉꯤ ꯀꯩꯊꯦꯟꯁꯨ ꯌꯨꯝꯗ ꯑꯗꯨꯝ ꯂꯩꯕ꯭ꯔꯣ
ꯍꯧꯖꯤꯛꯇꯤ ꯀꯗꯥꯏꯗ ꯂꯩꯕ꯭ꯔꯥ ꯇꯝꯗ ꯂꯩꯕ꯭ꯔꯥ ꯆꯤꯡꯗ ꯂꯩꯕ꯭ꯔꯥ
ꯑꯩ
ꯆꯤꯡꯒꯤ ꯄꯥꯈꯪ ꯇꯥꯔꯤꯅꯦ ꯍꯦ
ꯑꯩꯁꯨ ꯆꯤꯡꯒꯤ ꯂꯩꯁꯥꯅꯦ ꯑꯗꯣ ꯇꯝꯗ ꯂꯩꯕ ꯍꯧꯖꯤꯛ
ꯀꯗꯥꯏ ꯀꯗꯥꯏ ꯋꯥꯢꯗꯒꯤꯔꯣ
ꯑꯩꯗꯤ ꯑꯥ ꯆꯥꯟꯗꯦꯜ ꯂꯣꯝ ꯁꯥꯏꯠꯀꯤ ꯃꯤꯅꯤ
ꯎꯝ ꯎꯝ ꯁꯤ ꯀꯩꯅꯣꯔꯥ ꯃꯔꯤꯡꯔꯣ
ꯅꯠꯇꯦ ꯆꯣꯊꯦ
ꯑꯣ ꯑꯣ ꯍꯣꯏ ꯍꯣꯏ ꯅꯪ ꯀꯩꯅꯣꯗ ꯊꯝꯗꯤ ꯊꯝꯅꯤꯗꯀꯣ
ꯑꯥꯡ ꯑꯩꯉꯣꯟꯗ ꯃꯤꯡ ꯀꯧꯗꯦ ꯆꯣꯊꯦ ꯆꯣꯊꯦ ꯀꯧꯏ
ꯑꯁꯤꯗ ꯑꯁꯤꯗ ꯊꯝꯕꯗꯨꯅ ꯅꯪꯒꯤ ꯃꯤꯡꯁꯤꯡꯔꯣ
ꯍꯥ
ꯆꯥꯆꯥꯆꯥ ꯑꯗꯨꯀꯣ ꯅꯪꯅꯦ ꯑ ꯂꯥꯏꯔꯤꯗ ꯂꯥꯏꯔꯤꯛ ꯇꯝꯂꯤꯕ꯭ꯔꯥ ꯀꯔꯤ ꯇꯧꯔꯤ ꯑꯣꯖꯥ ꯑꯣꯖꯥ ꯇꯧꯔꯤꯕ꯭ꯔꯥ ꯀꯔꯤ ꯇꯧꯔꯤꯕꯅꯣ
ꯁ꯭ꯀꯨꯜꯗ ꯌꯥꯎꯕ
ꯑꯣꯖꯥꯥꯅꯤꯅꯦ
ꯑꯥ ꯑꯣꯖꯥ ꯃꯆꯥ ꯑꯃ ꯑꯣꯏꯔꯤꯌꯦ ꯌꯥꯝ ꯆꯥꯎꯗꯕꯤꯗ
ꯃꯦꯝ ꯍꯥꯏꯒꯦꯔꯥ ꯃꯤꯁ ꯍꯥꯏꯒꯦꯔꯣ
ꯍꯥꯥ
ꯃꯦꯗꯥꯝ ꯍꯥꯏꯅ ꯀꯧꯁꯤꯔꯥ ꯃꯤꯁ ꯍꯥꯏꯅ ꯀꯧ ꯀꯧꯒꯗꯧꯕ꯭ꯔꯥ
ꯍꯥꯍꯥ ꯃꯤꯁꯅꯦ ꯃꯤꯁ
ꯍꯣꯔꯦꯟ ꯃꯦꯗꯥꯝ ꯑꯣꯏꯔꯝ ꯔꯗꯤ ꯋꯥꯔꯤ ꯁꯥ ꯁꯥꯔꯒ ꯍꯣꯔꯦꯟ ꯑ ꯁꯥꯎꯔꯅꯤꯗꯣ
ꯎꯝ ꯃꯥ ꯀꯩꯅꯣꯗ ꯂꯩꯕ꯭ꯔꯣ ꯕꯣꯔꯗꯤꯡꯗ ꯂꯩꯕ꯭ꯔꯥ ꯍꯣꯁꯇꯦꯜꯗ ꯅꯠꯇꯦ ꯑꯩ ꯔꯦꯟꯗ ꯂꯩꯌꯦ
ꯁꯦꯜꯂ꯭ꯔꯤ ꯒꯨꯝꯕꯗꯤ ꯀꯌꯥ ꯀꯌꯥ ꯄꯤꯌꯦ ꯊꯥꯗ
ꯌꯥꯝꯗꯦꯗ ꯐꯤꯐꯇꯤꯟ ꯐꯤꯐꯇꯤꯟ
ꯍꯥꯏꯗꯤ ꯀꯩꯅꯣ ꯑꯣꯖꯥ ꯇꯧꯔꯤ ꯍꯥꯏꯁꯤ
ꯂꯧꯋꯔ ꯀ꯭ꯂꯥꯁꯀꯤ ꯑꯉꯥꯡ ꯃꯆꯥꯒꯤ
ꯑꯣ ꯑꯗꯨꯔ
ꯎꯝ
ꯋꯥꯗ꯭ꯔꯣ
ꯑꯁ ꯋꯥ ꯋꯥꯕ ꯍꯥꯏꯕꯕꯨ ꯀꯔꯤ ꯍꯥꯏꯒꯅꯤ ꯑꯦꯛꯁꯟ ꯇꯧꯕꯗꯤ ꯁꯤꯒꯦ ꯇꯧꯏ
ꯑꯍ ꯑꯝ ꯑ ꯑꯃꯨꯛ ꯇ꯭ꯌꯨꯁꯟ ꯑꯃꯁꯨ ꯂꯧꯕ꯭ꯔꯥ
ꯂꯧꯗꯦꯗ ꯑꯗꯨꯒꯨꯝꯕꯒ ꯑꯗꯨꯒꯨꯝꯕꯒ ꯂꯧꯔꯗꯤ ꯑꯩꯗꯤ ꯄꯨꯔꯥ ꯎꯝ ꯄꯥꯏꯕ ꯌꯥꯈ꯭ꯔꯅꯤ ꯑꯩꯒꯤ ꯍꯛꯆꯥꯡꯗꯣ
ꯑ ꯌꯨꯝ ꯄꯥꯟꯗ꯭ꯔꯤꯉꯩꯗ ꯌꯨꯝ ꯄꯥꯟꯗ꯭ꯔꯤꯉꯩꯗ ꯁꯨꯨꯃꯥꯏꯅ ꯄꯩꯁꯥ ꯁꯦꯚꯤꯡ ꯇꯧꯗꯅ
ꯑꯩ ꯀꯨꯏꯗ꯭ꯔꯤꯗ ꯑꯗꯨꯅ ꯁꯦꯚꯤꯡ ꯇꯧꯕ ꯄꯛ ꯉꯝꯗ꯭ꯔꯤ ꯆꯥꯕꯅ ꯌꯥꯝ ꯍꯦꯜꯂꯦꯕꯀꯣ
ꯆꯍꯤ ꯀꯌꯥꯒꯨꯝꯕꯁꯨꯔꯦ
ꯆꯍꯤ ꯑꯃ ꯐꯥꯗꯔꯤꯗ ꯑꯩ
ꯎꯝ ꯑꯗꯨ ꯍꯁ ꯐꯗ꯭ꯔꯗꯤ ꯃꯨꯛꯕꯥꯡꯒꯨꯝꯕ ꯇꯧꯑꯣꯅꯦ ꯃꯨꯛꯕꯥꯡꯒꯨꯝꯕ ꯇꯧꯔꯗꯤ ꯐꯠ ꯍꯆꯥꯡ ꯐꯔꯅꯤꯦ
ꯀꯥꯏꯗꯒꯤꯅꯣ ꯑꯃꯨꯛꯀ ꯇꯨꯝꯕ ꯉꯝꯗꯗꯅ ꯊꯤꯟꯗꯣꯛꯈꯤꯗꯅ ꯇꯤꯡꯅ
ꯃꯨꯛꯕꯥꯡ ꯇꯧꯔꯗꯤ ꯃꯛ ꯀꯩꯅꯣ ꯌꯨꯇ꯭ꯌꯨꯕꯀꯤꯁꯨ ꯑꯗꯨꯝ ꯄꯩꯁꯥꯗꯤ ꯂꯥꯛꯄꯅꯤꯅ ꯆꯥ ꯑꯦꯁ
ꯑꯁ ꯀꯗꯥꯏꯗꯒꯤꯅꯣ
ꯑꯩꯈꯣꯏꯁꯨ ꯑꯗꯨꯝ ꯁꯞꯁꯀ꯭ꯔꯥꯏꯕꯅꯤ ꯀꯔꯤ ꯀꯔꯥ ꯁꯞꯄꯣꯔꯠ ꯇꯧꯕꯤꯅꯤꯅꯦ
ꯑ ꯑꯩ
ꯑꯩꯗꯤꯀꯣ ꯑꯗꯨꯃꯥꯏꯅ ꯃꯣꯏꯅ ꯆꯥꯕꯒꯤ ꯏꯁꯇꯥꯏꯜꯗ ꯆꯥꯕ ꯍꯩꯔꯌꯦ ꯆꯥꯕ ꯉꯝꯃꯣꯏ ꯑꯗꯨꯅ ꯃꯤꯅ ꯌꯦꯡꯅꯤꯡꯉꯣꯏꯕ
ꯏꯁ ꯑꯗꯨꯗꯤ ꯗꯤꯖꯥꯏꯟ ꯗꯤꯖꯥꯏꯟ ꯂꯩꯌꯦꯗ ꯃꯁꯥ ꯃꯁꯥꯒꯤ ꯑꯄꯥꯥꯝꯕꯗꯣ ꯑꯗꯨꯝ ꯇꯧꯅꯤ ꯌꯥꯝꯅ ꯀꯁꯨ ꯆꯥꯎꯅ ꯆꯥꯎꯅ ꯌꯥꯝꯅ ꯌꯥꯝꯅ ꯆꯥꯕꯗꯨ ꯑꯗꯨ ꯈꯛꯇ ꯃꯨꯛꯕꯥꯡꯅꯠꯇꯦ ꯍꯥꯏꯗꯤ ꯑꯩꯈꯣꯏꯒꯤ ꯏꯁꯇꯥꯜꯗ ꯎꯠꯄ ꯋꯥꯅꯦꯕ ꯃꯤ ꯃꯤ ꯃꯃꯥꯡꯗ
ꯑꯗꯨꯗꯤ ꯑꯩ ꯑꯩ ꯇꯧꯈꯤꯕꯀꯣ ꯅꯪꯅ ꯁꯞꯁꯀ꯭ꯔꯥꯏꯕꯔ ꯈꯣꯝꯕꯤꯌꯨꯀꯣ
ꯑꯁ ꯑꯩ ꯑꯩꯅ ꯈꯣꯝꯕꯤꯅꯤ ꯅꯪꯒꯤꯗ ꯂꯣꯏꯅ ꯁꯤꯌꯥꯔ ꯇꯧꯔꯤꯅꯦ ꯑꯁꯦꯡꯕ ꯀꯩꯅꯣꯁꯦ ꯌꯨ ꯇꯌꯨꯞ ꯌꯨ ꯇꯌꯨꯞ ꯑꯃ ꯆꯥꯡꯕꯁꯦ ꯄꯩꯁꯥꯗꯤ ꯌꯥꯝꯅ ꯄꯥꯝꯃꯦꯅ ꯑꯣ ꯄꯩꯁꯥꯗ ꯌꯥꯝꯌꯥꯝ ꯌꯥꯝ ꯐꯪꯉꯦ ꯑꯗꯨ ꯅꯪ ꯀꯩꯅꯣꯁꯦ ꯍꯧꯖꯤꯛꯀꯤ ꯎꯝ ꯏꯕꯥꯅꯤꯅ ꯋꯥꯔꯤ ꯁꯥꯔꯤꯁꯦ ꯃꯤ ꯀꯌꯥꯒꯨꯝꯕ ꯁꯨꯔꯦ ꯅꯪꯒꯤ ꯅꯪꯒꯤꯗꯣ ꯍꯧꯖꯤꯛꯅ ꯍꯟꯕ꯭ꯔꯥ
ꯅꯠꯇꯦ
ꯎꯝ꯫
ꯑꯍꯨꯝ ꯇꯧꯕꯅꯦꯕꯀꯣ꯫
ꯎꯝ꯫
ꯁꯤꯅ ꯂꯥꯁ ꯑꯣꯏꯔꯦ ꯑꯍꯨꯝ ꯇꯧꯕꯅꯤ ꯍꯥꯏꯕꯗꯤ꯫ ꯑꯍꯨꯝ ꯍꯥꯡꯕ
ꯑꯣ ꯑꯣ ꯑꯣ꯫ ꯑꯗꯨ ꯑꯅꯤ ꯑꯅꯤꯗꯤ ꯑꯅꯤꯗꯤ ꯑꯥ ꯂꯣꯏꯈ꯭ꯔꯦ꯫
ꯂꫭꯏꯈ꯭ꯔ‌ꯦ꯫
ꯄꯩꯁꯥ ꯆꯪꯉꯦ꯫
ꯑꯃꯒꯤꯗꯤ ꯆꯪꯈ꯭ꯔꯦ ꯑꯃꯒꯤ ꯋꯥꯠꯂꯤ꯫
ꯀ꯭ꯌꯥ ꯁꯥꯡꯈ꯭ꯔ‌ꯦ ꯃꯒꯤꯗꯣ
ꯐꯥꯏꯚꯀꯦ
ꯐꯥꯏꯚꯀꯦ
ꯎꯝ꯫
ꯁꯦꯝꯃꯦꯍꯦ ꯇꯂꯣꯞ ꯇꯂꯣꯞꯅꯦ ꯑꯗꯨꯒ ꯁꯤꯒꯤꯅꯦ ꯂꯥꯛꯔꯗꯤ ꯅꯪꯗꯤ ꯑꯁ ꯌꯥꯔ‌ꯦ꯫
ꯑꯁ ꯍꯟꯗꯛ ꯑꯩꯁꯦ ꯁꯝꯃꯔ ꯕꯤ꯫ ꯚꯦꯀꯦꯁꯟ ꯐꯣꯔꯇꯤ ꯗꯦꯖ ꯑꯩ ꯑꯃꯨꯛꯀ ꯂꯥꯏꯕꯛ ꯐꯥꯕꯗꯣꯀꯣ ꯑꯩꯁꯦ ꯑꯩꯒꯤ ꯄꯩꯁꯥꯁꯦ ꯑꯗꯨꯝ ꯐꯪꯕꯒ ꯁꯤꯖꯤꯟꯅꯕꯒ ꯇꯧꯕꯗ ꯂ ꯂꯦꯝꯗꯕꯒꯤꯕꯀꯣ ꯌꯥꯝ ꯆꯨꯁ ꯇꯧꯕꯗꯨ꯫ ꯑꯗꯨꯒꯤ ꯑꯩ ꯐꯣꯔꯇꯤ ꯗꯦꯖ ꯍꯣꯂꯤꯗꯦ ꯂꯩꯌꯦ ꯁꯝꯃꯔ ꯕ꯭ꯔꯦꯛ ꯑꯗꯨ ꯂꯣꯏꯈ꯭ꯔ ꯃꯇꯨꯡꯗ ꯑꯃꯨꯛꯀ꯫ ꯏꯁ꯭ꯀꯨꯜ ꯍꯧꯔꯦ ꯍꯥꯏꯔꯀꯥꯟꯗ ꯑꯃꯨꯛꯀ ꯑꯩꯒꯤ ꯑꯪꯀꯜꯁꯦ ꯅꯥꯔꯦ ꯅꯥꯕꯒꯤ ꯑꯩꯁꯦ ꯎꯝ ꯋꯥꯟ ꯃꯟꯃꯨꯛꯇꯤ ꯑꯩꯁꯦ ꯕ꯭ꯔꯦꯛ ꯂꯩꯔꯦ ꯑꯃꯨꯛꯀ ꯑꯩ ꯉꯔꯥꯡ ꯅꯍꯥꯟ ꯈꯛꯇ ꯂꯥꯛꯄꯅꯦ
ꯑꫭ ꯑꯗꯨꯔ
ꯎꯝ
ꯀꯩꯅꯣ ꯅꯣꯏ ꯏꯃꯨꯡ ꯈꯣꯏꯗꯤ ꯑꯥ ꯀꯩꯅꯣꯗ ꯈꯨꯟꯗ ꯂꯩꯕ꯭ꯔꯣ꯫
ꯎꯝ ꯔꯤꯝꯁꯇ ꯂꯩꯕꯀꯣ ꯁꯤꯕꯥ ꯇꯧꯅꯉꯥꯏ ꯃꯤ ꯂꯩꯇꯕꯒꯤ ꯑꯩ ꯆꯠꯄ
ꯎꯝ ꯎꯝ ꯑꯗꯣ ꯅꯣꯏ ꯏꯃꯥ ꯕꯕꯥ ꯑꯩꯈꯣꯏꯗꯤ ꯑꯗꯨꯝ ꯂꯩꯔꯤꯕ꯭ꯔꯥ ꯍꯧꯖꯤꯛ ꯍꯧꯖꯤꯛ ꯁꫭ ꯑꯥ꯫
ꯎꯝ ꯂꯩꯌꯦ ꯑꯩꯈꯣꯏ ꯏꯃꯥ ꯕꯕꯥ ꯂꯩꯔꯤ ꯑꯗꯨꯒ ꯑꯩꯈꯣꯏꯒꯤ ꯈꫭꯏ ꯃꯆꯤꯟ ꯃꯅꯥꯎꯅ ꯑꯩꯈꯣꯏ ꯐꯥꯏꯚ ꯃꯤ ꯏꯃꯨꯡꯗ ꯃꯤ ꯃꯉꯥ ꯂꯩꯌꯦꯀꯣ ꯑꯩꯈꯣꯏ ꯕꯕꯥ ꯃꯃꯥ ꯌꯥꯎꯔꯒ ꯏꯆꯤꯟ ꯏꯅꯥꯎꯅ ꯑꯍꯨꯝ ꯑꯈꯣꯏ ꯗꯗꯥ ꯑꯃ ꯑꯗꯨꯒ ꯑꯩꯅ꯫ ꯃꯌꯥꯏ ꯑꯗꯨꯒ ꯏꯅꯥꯎꯅꯨꯄꯤ ꯑꯃ ꯂꯩ
ꯑꫭ
ꯅ ꯑꯃꯗꯨꯗꯤ ꯊꯕꯛ ꯇꯧꯈ꯭ꯔꯕ꯭ꯔꯥ
ꯏꯌꯥꯝꯕꯗꫭ ꯕꯣꯔꯗꯤꯡ ꯍꯥꯡꯉꯒ ꯂꯩꯌꯦ ꯏꯁ꯭ꯀꯨꯜꯒꯤ꯫
ꯑꯗꯨ ꯅꯤꯌꯥꯝꯕꯒꯤ ꯕꯣꯔꯗꯤꯡ ꯍꯥꯡꯕꯗꯨꯗ ꯌꯥꯎꯒꯦ ꯍꯥꯏꯗ꯭ꯔꯒ ꯅꯪꯅ ꯇꯣꯉꯥꯟꯅ ꯄꯩꯁꯥ ꯇꯥꯜꯂꯤꯁꯤꯅ ꯀꯩꯒꯤꯅꯣ꯫
ꯏꯌꯥꯝꯕꯒ ꯏꯕꯥꯅꯤꯁꯤ ꯈꯔ ꯆꯨꯅꯗꯕꯀꯣ꯫
ꯃꯉꯣꯟꯗ ꯂꯩꯔꯗꯤ ꯄꯩꯁꯥꯗꫭ ꯅꯪꯅ ꯍꯧꯖꯤꯛ꯫ ꯐꯤꯐꯇꯤꯟ ꯀꯦ ꯆꯥꯔꯤꯕꯗꯒꯤ ꯍꯦꯟꯅ ꯗꯕꯜ ꯑꯣꯏꯅ ꯍꯥꯞꯄꯤꯒꯅꯤꯅꯦ꯫
ꯑꯩꯈꯣꯏꯒꯤ ꯗꯗꯥꯅ ꯑꯃꯨꯛꯀ ꯅꯨꯄꯥ ꯉꯥꯛꯇ ꯊꯝꯕꯀꯣ ꯃꯥꯒꯤ ꯍꯣꯁꯇꯦꯜꯁꯦ
ꯑꯗꯨ ꯊꯝꯕꯗꯨꯗ ꯅꯨꯄꯥ ꯁꯥꯇ꯭ꯔ ꯑꯣꯏꯔꯕꯁꯨ ꯅꯨꯄꯥꯒ ꯅꯨꯄꯤꯒ ꯍꯥꯏꯕꯁꯤꯗꯤ ꯈꯔ ꯅꯨꯡꯉꯥꯏꯇꯦꯗꯅꯀꯣ ꯃꯥꯒꯤ ꯇꯨꯝꯕꯒꯤ ꯇꯥꯏꯃꯤꯡ ꯆꯦꯛ ꯇꯧꯕ ꯈꯣꯠꯄ ꯑꯗꯨꯒ ꯌꯥꯝ ꯐ꯭ꯔꯤ ꯑꯣꯏꯗꯕꯗꯣ ꯑꯍꯟꯅꯤ ꯀ꯭ꯂꯥꯁ ꯇꯦꯟ ꯀꯥꯕ ꯉꯥꯛꯇꯅꯦ ꯑꯗꯨꯅ ꯅꯨꯡꯉꯥꯏꯇ‌ꯦꯕ꯫
ꯎꯝ
ꯑꯩꯈꯣꯏꯁꯨ ꯑꯉꯥꯡ ꯑꯣꯏꯔꯤꯕꯅꯤꯅꯀꯣ
꯫ ꯃꯥꯅ ꯍꯥꯡ ꯃꯥꯅ ꯀꯩꯅꯣ ꯍꯣꯁꯇꯦꯜ ꯍꯥꯡꯉꯤꯁꯤꯁꯨ ꯑꯁꯤ ꯏꯝꯐꯥꯜ ꯃꯅꯨꯡꯗꯔꯣ ꯑꯥ ꯅꯣꯏꯃ ꯈꯨꯨꯟꯗꯔ ꯑꯣ ꯏꯝꯐꯥꯜꯗ ꯀꯤꯂꯣꯃꯤꯇꯔ ꯀꯌꯥꯒꯨꯝꯕ ꯆꯠꯂꯦ ꯅꯣꯏ ꯅꯣꯏ ꯈꯨꯟꯁꯤꯕꫭ꯫
ꯑꯩꯈꯣꯏꯁꯦ ꯀꯌꯥꯃꯨꯛ ꯑꯣꯏꯒꯔꯣ ꯈꯪꯗꯦ ꯒꯥꯔꯤꯅ ꯑꯩꯈꯣꯏ ꯒꯥꯔꯤ ꯂꯥꯏꯟꯗ ꯂꯥꯛꯂꯗꯤꯀꯣ ꯄꯨꯡ ꯑꯃ ꯃꯈꯥꯏ ꯑꯗꯨꯒꯨꯝꯕꯗꯤ ꯆꯪꯉꯦ ꯑꯗꯨ ꯂꯥꯏꯟꯗ ꯆꯠꯇꯕꯤꯗ ꯒꯥꯔꯤ ꯃꯆꯥꯅ ꯆꯪꯉꯗꯤ ꯐꯣꯔꯇꯤ ꯐꯥꯏꯚ ꯃꯤꯅꯤꯠꯁꯀꯨꯝꯕ ꯄꯨꯡ ꯑꯃꯃꯛꯇꯤ ꯐꯥꯈ꯭ꯔꯦ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
ꯑ ꯅꯨꯡꯉꯥꯏꯔꯝꯅꯤꯗꯅ ꯀꯣꯟꯣꯝꯗꯁꯨ
ꯎꯝ꯫
ꯀꯩꯅꯣ ꯅꯣꯏ ꯏꯃꯥ ꯕꯕꯥꯈꯣꯏꯗꯤ ꯑꯗꯨꯝ ꯀꯔꯤ ꯀꯔꯤ ꯊꯕꯛ ꯇꯧꯕ꯭ꯔꯣ꯫
ꯑꯩꯈꯣꯏꯒꯤ ꯏꯃꯥ ꯕꯕꯥꯅꯤ ꯀꯩꯝ ꯇꯧꯗꯦꯗ ꯑꯗꯨꯝ ꯏꯄꯥꯗꯤ ꯐꯥꯔꯃꯔ ꯑꯣꯏꯌꯦ ꯀꯥꯔꯄꯦꯟꯇꯔ
ꯎꯝꯗꯤ ꯀ ꯄꯦꯟ ꯍ ꯄ
ꯑꯗꯣ ꯍꯧꯖꯤꯛꯄꯨꯗꯤ ꯀꯩꯝ ꯇꯧꯗ꯭ꯔꯦ ꯑꯩꯈꯣꯏ ꯗꯗꯥꯅ ꯇꯧꯍꯟꯗ꯭ꯔꯕ ꯃꯣꯏꯁꯨ ꯍꯜꯂꯨ ꯔꯛꯈ꯭ꯔꯕꯅꯤꯅꯦꯀꯣ꯫
ꯎ ꯑꯗꯨ ꯃꯤ ꯑꯃꯗ ꯃꯤ ꯑꯃ ꯄꯟꯗ꯭ꯔꯤ
ꯄꯥꯟꯗ‌ꯦ꯫
ꯅꯪꯗꯤ ꯆꯍꯤ ꯀꯌꯥ ꯁꯨꯔꯦ꯫
ꯅꯪꯒꯤ ꯍꯥꯟꯅ ꯍꯥꯏꯔꯣ꯫
ꯑꯁ ꯑꯩꯗꯤ ꯑꯩꯗꯤ ꯑꯍꯟ ꯑꯣꯏꯔ‌ꯦꯗ꯫
ꯑꯩꯪ ꯇꯋꯦꯟꯆꯤ ꯅꯥꯢꯟ
ꯑꯣ ꯑꯣ ꯑꯗꯨꯗꯤ ꯑꯩꯅ ꯈꯔ ꯍꯜꯂꯦ ꯅꯉꯣꯟꯗ
ꯁꯤ ꯀꯌꯥ ꯍꯥꯟꯕ꯭ꯔꯥ꯫
ꯆꯍꯤ ꯃꯔꯤꯒ
ꯑꯁ ꯑꯗꯨꯗꯤ ꯌꯥꯝ ꯈꯪꯉ ꯑꯗꯨ ꯌꯥꯏꯅ ꯅꯨꯄꯥꯅꯤꯀꯣ ꯂꯤꯔꯁꯨ꯫ ꯆꯠꯇꯦ ꯅꯪ ꯃꯈꯜ ꯃꯥꯅ ꯈꯟꯗ
ꯅꯠꯇꯦ ꯑꯗꯨꯒꯤ ꯅꯠꯇꯦꯗ ꯌꯥꯏꯗ ꯑꯩꯗꯤ꯫ ꯑ ꯅꯨꯄꯤ ꯊꯤꯕ ꯊꯦꯡꯅ ꯊꯤꯕꯁꯨ ꯌꯥꯏ ꯍꯥꯏꯕ ꯋꯥꯔꯣꯏ ꯍꯥꯏꯕ꯫
ꯅꯨꯄꯤꯗ ꯊꯦꯡꯅ ꯅꯨꯄꯥꯗꯤ ꯊꯦꯡꯅ ꯊꯦꯡꯅꯁꯨ ꯌꯥꯏꯑꯕ ꯅꯨꯄꯤ ꯈꯛꯇꯅꯦꯕ
ꯑꯗꯨ ꯑꯗꯨꯗꯤ ꯅꯍꯥꯟꯅ ꯍꯥꯏꯜꯂꯤꯕꯁꯤ ꯅꯍꯥꯡꯁꯤꯗꯤ ꯍꯧꯖꯤꯛꯁꯤ ꯆꯞ ꯆꯥꯔꯦ ꯍꯥꯏꯕ꯭ꯔꯥ ꯉꯜꯜꯂꯤꯦ ꯍꯥꯏꯕ꯭ꯔꯥ ꯊꯦꯡꯈ꯭ꯔꯦ ꯍꯥꯏꯕ꯭ꯔꯥ ꯀꯔꯤ ꯋꯥꯈꯜꯗ
ꯑꯈꯣꯏꯅ ꯑꯃꯨꯛꯀ ꯅꯨꯄꯤꯗꯨꯅ ꯊꯦꯡꯅ ꯃꯌꯨꯝ ꯄꯥꯟꯕꯗꯤ ꯑꯁ ꯅꯪꯗꯤ ꯌꯥꯝ ꯂꯤꯈ꯭ꯔꯤꯅ ꯍꯥꯏꯅꯩꯀꯣ꯫
꯫ ꯑꯗꯨꯕꯨ ꯊꯥꯔꯇꯤ ꯌꯤꯔꯁ ꯁꯨꯔꯥꯗꯤ ꯌꯥꯔꯦ
ꯑꯩꯠ ꯊꯥꯔꯇꯤ ꯐꯥꯏꯚ ꯐꯥꯎꯕꯗꯤ ꯂꯩꯒꯦ ꯈꯜꯂꯦ
ꯑꯗꯨꯔ꯭ ꯅꯪ ꯀꯩꯁꯨ ꯀꯩꯒꯤ ꯃꯤ ꯐꯣꯔꯇꯤ ꯍꯦꯟꯅ ꯐꯥꯎ ꯑꯗꯨꯝ ꯑꯗꯨꯝ ꯄꯥꯅꯔ
ꯑꯗꯨꯁꯨ ꯑꯃꯨꯛꯀ ꯂꯤꯃꯜꯂꯗꯤ ꯅꯨꯄꯥ ꯐꯪꯗ꯭ꯔꯗꯤ
ꯑꯦ ꯑꯗꯨ ꯔꯤꯖꯥꯚ ꯊꯧꯅꯗꯧꯕ
ꯀꯩꯅꯣ ꯍꯧꯖꯤꯛꯀꯤꯁꯤ ꯋꯥꯟ ꯗꯦꯗ ꯐꯣꯔ ꯇꯥꯏꯝꯁ ꯀꯣꯜ ꯇꯧꯕ ꯌꯥꯏꯕꯀꯣ ꯑꯗꯨ ꯍꯧꯖꯤꯛ ꯂꯣꯏꯈ꯭ꯔꯁꯨ ꯑꯃꯨꯛ ꯇꯧꯔꯛꯀꯦ ꯌꯥꯒꯅꯤꯀꯣ
ꯍꯣꯏꯅꯦ ꯑꯦꯗꯚꯥꯟꯁꯇ ꯍꯥꯏꯔꯒ
ꯍꯥꯏꯗ꯭ꯔꯗꯤ ꯅꯪ ꯑꯃꯨꯛ ꯊꯝꯕꯁꯨ ꯌꯥꯎ ꯄꯥꯏꯗꯔꯥꯗꯤ ꯇꯨꯝ ꯇꯛ ꯇꯨꯝꯊꯣꯛꯈ꯭ꯔꯗꯤ ꯀꯔꯤ ꯀꯔꯤ ꯏꯟꯁꯥꯡ ꯊꯣꯡꯂꯤ ꯍꯥꯏꯕ
ꯑꯩꯗꯤ ꯌꯦꯔꯨꯝ ꯆꯥꯒꯅꯤ ꯑꯦꯟꯁꯥꯡ ꯊꯣꯡꯕ ꯇꯜꯂꯦ ꯏꯇꯣꯝꯇꯅꯤꯅ
ꯎꯝ ꯎꯝ ꯏꯕ ꯃꯆꯥ ꯁꯥꯕ ꯌꯥ ꯑ ꯌꯥꯔꯗꯤ ꯑꯩꯅꯦ ꯑꯩꯈꯣꯏꯗꯤ ꯑꯗꯨꯒꯨꯝꯕ ꯆꯥꯕ ꯉꯝꯗꯦꯍꯦ
ꯀꯔꯤꯒꯤ
ꯎꯪꯗꯦ ꯆꯤꯡꯒꯤ ꯆꯔꯒꯗꯧꯉꯅꯤꯅ
ꯑꯩꯗꯤꯀꯣ ꯆꯥꯕꯗꯤꯀꯣ ꯀꯔꯤꯁꯨ ꯕꯦꯔꯥ ꯕꯦꯔꯥ ꯂꯩꯇꯦ ꯑꯗꯨꯝ ꯃꯨ ꯒꯨꯟꯕꯁꯤꯡꯁꯨ ꯇꯧꯔ ꯌꯦꯟꯁꯥꯡ ꯌꯥꯎꯗ꯭ꯔꯁꯨ ꯑꯗꯨꯝ ꯆꯥꯏ ꯑꯩꯒꯤ ꯏꯁꯥꯡ ꯄꯥꯛ ꯄꯥꯝꯗꯦꯕꯀꯣ ꯃꯍꯤꯒꯨꯝꯕꯗꯨ
ꯎꯝ